ꯇꯥꯏꯌꯦ
ꯀꯩꯗꯧꯔꯤꯅꯣ
ꯑꯩ ꯍꯧꯖꯤꯛ ꯑꯗꯨꯝ ꯊꯕꯛ ꯃꯐꯝꯗ ꯐꯝꯃꯒ ꯂꯩꯔꯤꯗ
ꯑꯣ ꯑꯩꯁꯨ ꯐꯝꯃꯤꯗ
ꯑꯣ ꯅꯨꯡꯉꯥꯏꯔꯤꯕꯣ
ꯍꯣꯏ ꯅꯨꯡꯉꯥꯏꯔꯤꯌꯦ ꯅꯪꯗꯤ ꯅꯨꯡꯉꯥꯏꯔꯤꯕ꯭ꯔꯣ
ꯅꯨꯡꯉꯥꯏ ꯍꯥꯏꯕ ꯇꯥꯔꯦꯅꯦ ꯎꯄꯥꯏ ꯂꯩꯇꯦꯅ
ꯑꯣ ꯑ ꯋꯥꯕ ꯃꯥꯂꯦꯗ
ꯋꯥꯗꯤ ꯋꯥꯏ ꯍꯣꯏ ꯊꯥꯕꯛ ꯇꯧꯕꯅꯤꯅꯀꯣ
ꯎꯝ
ꯍꯧꯖꯤꯛꯇꯤ ꯈꯔ ꯐ꯭ꯔꯤ ꯂꯩꯌꯦꯕ ꯑꯗꯨꯒꯤ
ꯑꯣ
ꯁꯨꯝꯗꯤ ꯀꯩꯒꯤꯩ ꯑ ꯍꯥꯏ
ꯅꯪ ꯍꯥꯟꯅ ꯍꯥꯏꯈ꯭ꯔꯣ
ꯑ ꯅꯪꯒꯤꯗꯣ ꯍꯥꯟꯅ ꯍꯥꯏꯕ꯭ꯔꯣ
ꯅꯪ ꯑꯌꯨꯛꯇ ꯀꯩ ꯃꯊꯦꯜ ꯆꯥꯒꯦ ꯍꯥꯏꯕ
ꯄꯦ ꯑꯗꯨ ꯑꯗꯨꯝ ꯑꯩ ꯕ꯭ꯔꯦꯛꯐꯥꯁ ꯑꯣꯏꯅ ꯆꯥꯗꯦ ꯉꯁꯤ ꯂꯥꯟꯁ ꯑꯣꯏꯅ ꯆꯥ ꯂꯥꯟꯁꯇ ꯑꯗꯨꯝ ꯆꯥꯏꯍ ꯗꯥꯎꯁ ꯀ ꯅꯗꯥꯎꯁꯁꯨ ꯇꯝ ꯆꯏ
ꯍꯥꯎꯅꯦꯦ ꯍꯥꯎꯗꯦ ꯅꯣꯏꯗꯧꯁꯨ
ꯍꯥꯎꯗꯤ ꯍꯧꯋꯦ ꯑꯗꯣ ꯑꯩꯈꯣꯏ ꯏꯁꯥꯗꯤ
ꯁꯦꯝꯗꯕ ꯑꯣ ꯑꯣ ꯑꯣ ꯍꯣꯏꯅꯦ
ꯁꯣꯝꯗꯤ ꯀꯩꯀꯩ ꯍꯣꯠꯅꯔꯒ ꯂꯩꯕꯅꯣ
ꯑꯩ ꯀꯩꯝꯇ ꯍꯣꯠꯅꯗꯦ ꯑꯗꯨꯝ ꯌꯨꯝꯗ ꯂꯩꯗ
ꯑꯣ ꯑꯗꯨ ꯇꯩꯅꯅꯨꯡꯉ ꯎ ꯅꯪꯗꯤ ꯀꯩ ꯃꯤꯊꯔ ꯆꯥꯔꯦ ꯍꯥꯏꯁꯤꯦ
ꯉꯁꯤꯁꯦ ꯁꯣꯏꯕꯨꯝ ꯏꯔꯣꯟꯕ ꯆꯥꯏꯌꯦ
ꯑꯁ ꯍꯥꯎꯔꯝꯒꯅꯤꯗ
ꯑꯪ ꯍꯥꯎꯋꯦ ꯅꯪꯁꯦ ꯃꯄꯥꯟꯗ ꯂꯩꯕ ꯃꯥꯜꯂꯦꯕꯣ
ꯍꯣꯏ ꯍꯣꯏ ꯄꯥꯖ ꯂꯩꯦ
ꯈꯪꯕ ꯉꯥꯔꯤ ꯉꯥꯔꯤꯗꯤ ꯆꯥꯕ ꯐꯪꯉꯝꯃꯔꯣꯏꯅꯦ ꯆꯥꯗꯤ ꯐꯪꯕ꯭ꯔꯣ
ꯐꯪꯅꯤ ꯐꯪꯉꯦ ꯑꯣ ꯍꯥꯏꯗꯤ ꯃꯃꯥꯡꯗ ꯇꯥꯡꯕꯀꯣ
ꯑꯣ ꯑꯣ ꯀꯅꯥ ꯀꯅꯥ ꯂꯩꯔꯤꯒꯦꯅ ꯈꯟꯗꯔꯛꯑꯣ ꯍꯧꯖꯤꯛꯇꯤ
ꯍꯧꯖꯤꯛꯇꯤ ꯍꯣꯏ ꯍꯣꯏ ꯑꯩ ꯏꯊꯟꯗ ꯂꯩꯔꯤꯅꯦ ꯑꯗꯨ ꯂꯩꯃꯤꯟꯅꯕꯗꯤ ꯑꯩꯒꯤ ꯏꯃꯥꯟꯅꯕꯒ ꯂꯩꯃꯤꯟꯅꯕꯅꯤ
ꯎꯝ ꯐꯅꯦ
ꯁꯣꯝꯗꯗꯤ ꯅꯣꯡ ꯆꯨꯗ꯭ꯔꯣ
ꯑꯌꯨꯛꯇ ꯈꯔ ꯆꯨꯔꯝꯕꯅꯦ ꯍꯧꯖꯤꯛ ꯈꯔ ꯃꯪꯗꯤ ꯃꯥꯡꯉꯦ ꯑꯗꯣ
ꯑꯥ
ꯍꯧꯖꯤꯛ ꯈꯨꯗꯤ ꯆꯨꯔ ꯍꯣꯏ ꯇ ꯅꯣꯏꯔꯝꯗꯗꯤ
ꯑꯩꯈꯣꯏꯗꯗꯤ ꯍꯧꯖꯤꯛ ꯆꯨꯔꯦ
ꯑꯣ
ꯃꯃꯤ ꯃꯃꯤꯕ
ꯎꯝ
ꯁꯥꯕꯗꯨꯀꯣ ꯑꯗꯨꯝ ꯌꯥꯝꯅ ꯀꯃꯥꯏ ꯍꯥꯏꯒꯦꯔꯥ ꯍ꯭ꯌꯨꯃꯤꯠ ꯇꯧꯕꯗꯣ
ꯑꯥ ꯑꯥ ꯎꯝ
ꯈꯪꯗꯦ ꯀꯔꯤ ꯀꯔꯤ ꯇꯧꯕꯒꯔꯥ ꯑꯗꯨꯝ ꯊꯕꯛ ꯁꯨꯔꯒ ꯑꯗꯨ ꯂꯥꯛꯀꯅꯤ ꯊꯒꯅꯤ ꯆꯠꯀꯅꯤ ꯆꯥꯒꯅꯤ ꯇꯨꯝꯒꯅꯤ ꯑꯗꯨ ꯉꯥꯛꯇ ꯇꯧꯔꯒ ꯂꯩꯌꯦ ꯑꯇꯣꯞꯄꯗꯤ ꯀꯝ ꯇꯧꯗꯦ
ꯑꯣ ꯍꯣꯏꯅꯦ ꯍꯧꯖꯤꯛꯇꯤ ꯑꯗꯨꯝ ꯊꯕꯛ ꯁꯨꯕ ꯃꯤꯅ ꯑꯗꯨꯝ ꯇꯧꯈ꯭ꯔꯅꯤ ꯃꯣꯏꯒꯤ ꯄꯨꯡꯁꯤꯡ ꯃꯄꯝꯒꯤꯅ
ꯍꯣꯏ ꯍꯣꯏ ꯈꯨꯟꯗ ꯂꯩꯕ꯭ꯔꯥ ꯅꯠꯇ꯭ꯔꯒ ꯇꯝꯄꯥꯛꯇ ꯂꯩꯕ꯭ꯔꯥ ꯀꯗꯥꯏꯗꯅꯣ
ꯑꯩ ꯈꯨꯟꯗꯥ ꯂꯩꯌꯦ ꯍꯟꯗꯛꯇꯤ
ꯅꯪꯒꯤ ꯈꯨꯟ ꯑꯩ ꯈꯪꯉꯦ ꯀꯗꯥꯏꯗꯥꯒꯤꯅꯣ ꯈꯪꯉꯦ ꯑꯩꯗꯣ
ꯑꯩꯒꯤ ꯑꯩꯒꯤ ꯈꯨꯟ ꯈꯪꯉꯦ ꯍꯥꯏꯕ
ꯍꯣꯏ ꯍꯣꯏ
ꯈꯪꯉꯝꯃꯣꯏꯗꯥ ꯃꯤ ꯀꯅꯥꯁꯨ ꯈꯪꯗꯕꯅꯦ
ꯍꯥꯏꯗꯤ ꯑꯦꯔꯤꯌꯥ ꯑꯦꯔꯤꯌꯥꯗꯣ ꯍꯥꯏꯔꯗꯤ ꯑꯗꯨꯝ ꯈꯪꯒꯅꯤ ꯑꯩ
ꯑꯣ ꯐꯩꯅꯦ ꯑꯗꯣ ꯄꯥꯎꯈꯣꯟ ꯆꯟꯕꯗꯣ ꯅꯪ ꯈꯪꯕ꯭ꯔꯣ
ꯄꯥꯎꯈꯣꯟ ꯆꯟꯕ
ꯑꯥ ꯑꯥ
ꯄꯥꯈꯣꯟ ꯆꯥꯟꯕ ꯍꯥꯏꯗꯤ ꯀꯔꯤꯅꯣ
ꯪ ꯑꯩꯅ ꯀꯣꯏꯁꯟ ꯍꯪꯉꯒꯥ ꯅꯪꯅ ꯒ꯭ꯦꯁ ꯇꯧꯕꯗꯣ ꯅꯪꯅ ꯈꯜꯂꯒꯥ ꯍꯥꯏꯕꯗꯣ
ꯇꯧꯑꯣ ꯇꯧꯑꯣ ꯇꯧꯑꯣ ꯎꯝ ꯇꯧꯔꯛꯑꯣ ꯇꯧꯔꯛꯑꯣ
ꯌꯥꯝꯅ ꯂꯥꯏꯕ ꯍꯪꯉꯛꯀꯦꯗꯥ ꯈꯪꯉꯝꯒꯥꯅꯤ ꯑꯥ ꯀꯩ ꯍꯥꯏꯁꯤꯔꯥ ꯁꯔꯒꯥꯒꯤꯅꯦ
ꯎꯝ
ꯁꯔꯒꯥꯒꯤ
ꯁꯔꯥꯒꯥ
ꯑꯥ ꯑꯥ ꯁꯔꯒꯥꯒꯤ ꯁꯨꯔꯤꯗꯣ ꯀꯔꯤꯅꯣ
ꯁꯥꯔꯒꯔꯒꯤ ꯁꯨꯔꯤ ꯈꯪꯗꯦꯗꯥ ꯅꯪꯒꯤ ꯀꯣꯏꯁꯥꯟꯁꯦ
ꯁꯔꯒꯥ ꯍꯥꯏꯕꯗꯤ ꯍꯦꯕꯦꯟ ꯍꯦꯕꯦꯟ
ꯑꯣ ꯁꯔꯀꯥꯔ ꯑꯥ ꯁꯔꯒꯥ
ꯑꯥ ꯁꯔꯒꯥꯒꯤ ꯁꯨꯔꯤꯗꯣ ꯁꯨꯔꯤ
ꯁꯨꯔꯤ
ꯑꯥ
ꯁꯨꯔꯤ ꯍꯥꯏꯅꯤ
ꯅꯥꯏꯐꯇꯣ ꯅꯥꯏꯐꯇꯣ
ꯑꯣ ꯁꯨꯔꯤꯗꯨꯔꯣ
ꯑꯥ ꯑꯥ ꯑꯗꯨ ꯀꯔꯤꯅꯣ ꯍꯥꯏꯕ
ꯍꯦꯕꯦꯟꯒꯤ ꯁꯨꯔꯤ
ꯑꯥ ꯑꯥ
ꯍꯦꯕꯦꯟꯒꯤ ꯁꯨꯔꯤꯖꯤ ꯅꯪ ꯀꯣꯏꯁꯟꯖꯦ ꯌꯥꯝ ꯂꯨꯏꯀꯣ
ꯌꯥꯝ ꯂꯥꯏꯕꯅꯦꯗꯥ ꯑꯩꯅ ꯑꯃꯨꯛ ꯑꯟꯁꯔꯗꯣ ꯍꯥꯏꯔꯛꯑꯗꯤ ꯑꯣ ꯑꯗꯨꯔꯥ ꯍꯥꯏꯒꯥꯅꯤꯌꯦ ꯌꯥꯝ ꯂꯥꯏꯕꯅꯦ ꯌꯥꯝ ꯂꯥꯏꯕꯅꯦ
ꯁꯥꯔꯒꯔꯒꯤ ꯁꯨꯔꯤꯗꯤ ꯅꯣꯡꯔꯣ ꯅꯨꯡꯂꯣ ꯅꯣꯡ ꯆꯨꯕꯗꯨꯔꯣ
ꯅꯠꯇꯦ ꯌꯥꯝꯅ ꯅꯣꯛꯅꯤꯡꯕꯅꯦꯗꯥ ꯀꯩꯅꯣꯗꯣ ꯑꯥ ꯋꯥꯒꯤꯗꯣ ꯕꯦꯝꯕꯨꯒꯤ ꯃꯅꯥꯗꯣ
ꯑꯣ
ꯑꯗꯨ
ꯑꯁ ꯂꯣꯏꯔꯦꯍꯦ
ꯍꯥ
ꯑꯗꯨꯒꯥ ꯑꯇꯣꯞꯄꯅ ꯑꯇꯣꯞꯄ ꯑꯃꯨꯛꯀꯥ ꯍꯥꯡ ꯍꯥꯡꯉꯣꯅꯦ
ꯍꯣꯏꯅꯦ ꯍꯣꯏꯅꯦ ꯑꯉꯥꯡ ꯑꯣꯏꯔꯤꯀꯥꯟꯗꯥꯀꯣ
ꯎꯝ
ꯎꯝ ꯑꯁꯪꯕꯒꯤ ꯐꯤꯔꯣꯜ ꯍꯥꯞꯄ ꯁꯦꯠꯄ ꯍꯥꯏꯁꯦ ꯑꯗꯨꯒ ꯑꯍꯟ ꯑꯣꯏꯔꯀꯥꯟꯗꯅ ꯑꯉꯥꯡꯕꯒꯤ ꯐꯤ ꯍꯥꯞ ꯁꯦꯠꯄ ꯑꯗꯣ ꯀꯩꯅꯣ
ꯀ ꯀꯩ ꯍꯥꯏꯣ ꯑꯃꯨꯛꯀ ꯍꯥꯏꯌꯨꯅꯦ ꯑꯃꯨꯛꯀ ꯍꯥꯏꯌꯨꯅꯦ ꯑꯩꯈꯣꯏ ꯂꯣꯟꯗ ꯍꯥꯏ ꯍꯥꯏ ꯂꯩꯕꯅꯦ ꯑꯩ ꯈꯪꯉꯦ ꯑꯗꯣ
ꯑꯥ ꯑꯉꯥꯡ ꯑꯣꯏꯔꯤꯀꯥꯟꯗꯀꯣ
ꯎꯝ
ꯑꯁꯪꯕ ꯐꯤ ꯁꯦꯠꯄ
ꯎꯝ
ꯑꯍꯟ ꯑꯣꯏꯔꯀꯥꯟꯗꯅ ꯑꯉꯥꯡꯕ ꯐꯤ ꯁꯦꯠꯄ ꯑꯗꯨ ꯀꯔꯤꯅꯣ
ꯑ ꯑꯗꯨꯗꯤ ꯃꯦꯁ ꯅꯠꯇ꯭ꯔꯣ
ꯍꯥꯥ
ꯃꯦꯆ ꯅꯠꯇ꯭ꯔꯣ
ꯅꯠꯇꯦ
ꯑꯣꯀꯦ
ꯑꯁꯪꯕ ꯍꯥꯏꯔꯗꯤ ꯒ꯭ꯔꯤꯟꯅꯦꯗꯅ ꯑꯉꯥꯡꯕꯗꯤ ꯔꯦꯗꯅꯦꯗꯅ
ꯑꯗꯨꯗꯤ ꯀꯣꯔꯟ ꯅꯠꯇ꯭ꯔꯣ ꯀꯣꯔꯟ
ꯀꯣꯟꯅ ꯅꯠꯇ ꯍꯦ
ꯑꯁ ꯍꯪꯅꯤꯡꯕꯀꯣ ꯑꯗꯨ ꯀ꯭ꯔꯤꯟ ꯑꯗꯨꯒ ꯑꯍꯟ ꯑꯣꯏꯔꯤꯀꯥꯟꯗ ꯑꯉꯥꯡꯕ
ꯑꯥ ꯑꯉꯥꯡꯕ ꯁꯦꯠꯇ
ꯑꯣ ꯁꯣꯣꯌꯕꯤꯤꯟ ꯅꯠꯇ꯭ꯔꯣ ꯅ ꯅ ꯅ ꯅ ꯑꯇꯣꯄ ꯑꯁ
ꯑꯁ
ꯍꯥꯏꯌꯣ ꯍꯥꯏꯌꯣ ꯍꯥꯏꯌꯣ ꯑꯣ
ꯎꯃꯣꯔꯣꯛꯁꯨ ꯍꯥꯏꯕ ꯌꯥꯏ ꯈꯥꯃꯦꯟꯁꯨꯦ ꯍꯥꯏꯕ ꯌꯥꯏ ꯃꯣꯏꯗꯤ ꯅꯧꯔꯤꯀꯥꯟꯗꯗꯤ ꯑꯁ ꯁꯪꯕ ꯍꯥꯞꯄꯦꯗꯅ
ꯅ ꯀꯣꯏ ꯁꯅꯤ ꯀꯣ
ꯈꯪ ꯉꯝꯒꯅꯤ ꯍꯥꯏꯕꯅꯦ ꯑꯩ ꯌꯥꯝ ꯂꯥꯛꯏꯕꯗꯨꯕꯣ
ꯍꯧꯖꯤꯛꯇꯤ ꯈꯪꯉꯦ
ꯍꯝ
ꯑꯗꯨꯒ ꯑꯇꯣꯞꯄꯅ
ꯑꯇꯣꯞꯄꯅ ꯎꯝ ꯃꯣꯏ ꯑ ꯃꯣꯏꯁꯦꯀꯣ
ꯎꯝ
ꯑꯥ ꯃꯆꯤꯟ ꯃꯅꯥꯎ ꯑꯅꯤ ꯂꯩꯕ
ꯎꯝ
ꯃꯆꯤꯟ ꯃꯅꯥꯅꯤꯗ ꯑꯃꯅꯁꯨ ꯑꯩ ꯍꯥꯟꯅ ꯆꯠꯀꯦ ꯑꯃꯅꯁꯨ ꯑꯩ ꯍꯥꯟꯅ ꯆꯠꯀꯦ ꯑꯩ ꯍꯥꯟꯅ ꯆꯠꯀꯦ ꯑꯣꯀꯦ ꯑꯩ ꯍꯥꯟꯖꯒꯦ ꯑꯗꯨꯝ ꯍꯥꯏꯕ
ꯎꯝ
ꯑꯗꯨ ꯀꯔꯤꯅꯣ ꯍꯥꯏꯕ
ꯑꯅꯤ ꯂꯩꯌꯦꯕ ꯃꯣꯏꯅ ꯃꯃꯜ ꯑꯅꯤ ꯂꯩꯌꯦ
ꯍꯥꯟꯅ ꯆꯠꯀꯦ ꯑꯃꯅꯁꯨ ꯑꯩ ꯍꯥꯟꯅ ꯆꯠꯀꯦ ꯑꯗꯨꯝ ꯍꯥꯏꯕ ꯑꯗꯨ ꯀꯔꯤꯅꯣ ꯍꯥꯏꯕ
ꯑꯩꯈꯣꯏ ꯑ ꯃꯤꯠ ꯅꯠꯇ꯭ꯔꯣ ꯑꯗꯨꯗꯤ
ꯃꯤꯠꯄ ꯃꯤꯠꯇꯣ ꯆꯠꯄ꯭ꯔꯅꯦ ꯑꯩ ꯍꯥꯟꯅ ꯆꯠꯀꯦ ꯑꯩ ꯍꯥꯟꯅ ꯆꯠꯀꯦ ꯍꯥꯏꯑꯕ
ꯏꯁꯥꯒꯤ ꯅꯠꯇꯦꯀꯣ ꯑꯩꯈꯣꯏ ꯏꯁꯥꯗ ꯂꯩꯕ ꯅꯠꯇꯦꯀꯣ
ꯑꯩ ꯈꯪꯗꯦ ꯑꯗꯨꯗꯤ
ꯑꯗꯨꯗꯤ ꯅꯥꯇꯣꯟ ꯅꯠꯇ꯭ꯔꯣ
ꯅꯅꯥꯇꯣꯟ ꯅꯠꯇꯦ ꯍꯦ ꯈꯣꯡꯅꯦ ꯈꯣꯡ ꯑꯅꯤ
ꯈꯣꯡ ꯈꯣꯡ ꯈꯣꯡ
ꯑꯥ ꯈꯣꯡ ꯑꯅꯤꯅꯤꯅ ꯑꯩ ꯍꯥꯟ ꯆꯠꯀꯦ ꯑꯩ ꯍꯥꯟ ꯆꯠꯀꯦ ꯍꯥꯏꯗꯣ
ꯂꯣꯏꯔꯦꯍꯦ
ꯅꯪ ꯑꯃꯨꯛ ꯍꯪ ꯂꯥꯛꯎꯅꯦ
ꯑꯗꯨꯗꯤ ꯑꯁꯥꯡꯕꯗꯣ ꯒ꯭ꯔꯤꯟꯅꯦꯕꯀꯣ
ꯑꯁꯪꯕꯗ ꯒ꯭ꯔꯤꯟ
ꯎꯝ
ꯑꯥ
ꯅꯪ ꯉꯁꯥꯏ ꯍꯥꯏꯗꯣ
ꯑꯥ ꯑꯥ ꯑꯁꯪꯕꯗ ꯒ꯭ꯔꯤꯅꯦ
ꯑꯗꯨ ꯑꯍꯥꯟ ꯑꯣꯏꯕ ꯀꯥꯟꯗ
ꯔꯦꯠ ꯑꯉꯥꯡꯕ
ꯆꯥ ꯑꯗꯨꯗꯤ ꯑꯩ ꯑꯆꯥꯄꯣꯠꯅꯤꯀꯣ ꯑꯆꯥꯄꯣꯠ ꯍꯥꯏꯁꯦ ꯆꯥꯅꯤꯡꯉꯥꯏꯅꯦꯕ ꯑꯗꯣ ꯃꯥꯅ ꯍꯦꯛ ꯁꯦꯝꯂꯛꯄ ꯃꯇꯝꯗꯒꯤꯀꯣ
ꯎꯝ
ꯄꯤꯇꯤ ꯍꯥꯞꯈ꯭ꯔꯕꯅꯦꯕ ꯄꯤꯇꯤ ꯀꯣ ꯄꯤꯇꯤ ꯈꯪꯉꯦꯀꯣ
ꯑꯥ ꯑꯥ ꯈꯪꯉꯦ ꯈꯪꯉꯦ
ꯄꯤꯠꯇꯤ ꯁꯦꯠꯈ꯭ꯔꯕꯅꯦ ꯑꯗꯣ ꯃꯥ ꯆꯥꯗ꯭ꯔꯤ ꯐꯥꯎ ꯄꯤꯊꯤ ꯑ ꯃꯥ ꯆꯠꯊꯣꯛꯄ ꯂꯣꯏꯗ꯭ꯔꯤ ꯐꯥꯎꯀꯣ ꯑꯗꯣ ꯄꯤꯇꯤ ꯂꯧꯊꯣꯛꯇꯕꯁꯦ ꯀꯅꯥ ꯀꯔꯤꯅꯣ ꯈꯨꯝꯃꯣꯅꯦ
ꯑꯣ ꯑꯩ ꯈꯪꯉꯦ ꯍꯥ ꯍꯥ ꯅꯪ ꯉꯁꯥꯏ ꯑꯃꯔꯛ ꯍꯥꯏꯕꯒꯨꯝꯕ ꯆꯨꯖꯥꯛꯂꯣ
ꯆꯤꯖꯥꯛ ꯆꯨꯖꯥꯛ ꯍꯥꯏꯗꯤ ꯀꯔꯤꯅꯣ
ꯃꯦꯁꯇ
ꯅꯠꯇꯦꯌꯦ
ꯑꯆꯥꯄꯣꯠ ꯍꯥꯏꯕꯀꯣ
ꯑꯆꯥꯄꯣꯠ ꯍꯥꯏꯁꯦ ꯑꯆꯥꯄꯣꯠꯅ ꯗꯨꯀꯥꯟꯒꯤ ꯑꯆꯥꯄꯣꯠ ꯅꯠꯇꯦ ꯑꯁ ꯑꯩ ꯍꯤꯟꯁ ꯐꯖꯅ ꯄꯤꯒꯔꯦ ꯅꯉꯣꯟꯗ
ꯄꯤꯇꯤ ꯍꯞꯄꯥ
ꯄꯤ ꯇꯤ ꯍꯥꯞꯄꯅꯦ ꯍꯦꯛ ꯃꯥꯕꯨ ꯁꯦꯟꯗꯣꯛꯄ ꯃꯇꯝꯗꯀꯣ ꯃꯥꯕꯨ ꯁꯦꯝꯈ꯭ꯔꯕ ꯃꯇꯝꯗꯀꯣ ꯑꯗꯣ
ꯑꯥ
ꯑꯗꯨꯒꯤ ꯃꯇꯝꯗꯒꯤ ꯃꯥꯕꯨ ꯍꯥꯏꯗꯤ
ꯑꯗꯨꯝ ꯌꯥꯎꯔꯒ ꯂꯥꯛꯈ꯭ꯔꯕ
ꯍꯣꯏ ꯃꯥꯕꯨ ꯆꯥꯕ ꯂꯣꯏꯗ꯭ꯔꯤ ꯐꯥꯎꯀꯣ ꯑꯗꯨꯝ ꯄꯦꯇꯤ ꯄꯤꯇꯤꯗꯣ ꯍꯥꯞꯄ ꯍꯥꯏꯑꯣ ꯍꯥꯏꯑꯣ
ꯀꯔꯤ ꯑꯣꯏꯕꯗꯅ ꯆꯥꯕ ꯌꯥꯕ ꯄꯣꯠꯁꯛ ꯑꯣꯏꯗꯣꯏꯔꯥ ꯑꯗꯨꯗꯣ
ꯍꯣꯏ
ꯎꯝ ꯀꯔꯤ ꯑꯣꯏꯗꯧꯕ꯭ꯔꯥ ꯀꯣ ꯈꯪꯗ꯭ꯔꯦꯅꯦ ꯍꯥꯏꯔꯛꯎꯅꯦ
ꯅꯪ ꯁꯧꯒ꯭ꯔꯤ ꯈꯪꯕ꯭ꯔꯣ
ꯁꯧꯒ꯭ꯔꯤ
ꯁꯧꯒꯔꯤ ꯈꯪꯕ꯭ꯔꯣ ꯑꯗꯣ
ꯁꯧꯒ꯭ꯔꯤ ꯍꯥꯏꯔꯣ
ꯅꯠꯇꯦ ꯁꯒ꯭ꯔꯤꯗꯣ ꯈꯪꯕ꯭ꯔꯣ
ꯈꯪꯉꯦ
ꯁꯧꯒ꯭ꯔꯤꯒꯤ ꯃꯔꯨꯗꯣ ꯈꯪꯕ꯭ꯔꯣ
ꯑꯥ
ꯑꯗꯨꯒ ꯑꯩꯈꯣꯏ ꯀꯥꯡꯂꯒ ꯁꯦꯝꯕꯗꯣ
ꯑꯥ ꯑꯥ ꯈꯪꯉꯦ ꯈꯉꯦ ꯑꯣ ꯍꯣ ꯍꯣ
ꯄꯤꯇꯤ ꯍꯥꯞꯈ꯭ꯔꯦꯅ
ꯑꯣ ꯌꯣꯝꯕꯗꯣ
ꯍꯣꯏ ꯑꯗꯨ ꯃꯣꯏ ꯄꯤꯇꯤ ꯍꯥꯞꯄꯦꯅ ꯑꯗꯨ ꯆꯥꯕ ꯂꯣꯏꯗ꯭ꯔꯤꯕꯥꯎ ꯃꯣꯏ ꯄꯤꯇꯤ ꯑꯗꯨꯝ ꯁꯦꯠꯂꯒ ꯂꯩꯌꯦꯅ
ꯌꯥꯏꯅꯦ ꯌꯥꯏꯅꯦ
ꯑꯗꯨꯒ ꯀꯦꯞ ꯈꯪꯉꯦꯀꯣ ꯀꯦꯞ ꯈꯪꯉꯤꯀꯣ ꯀꯦꯞ
ꯀꯦꯞꯇꯨ ꯄꯤꯗꯣ
ꯅꯠꯇꯦ ꯀꯦꯞ ꯁꯤ ꯑꯦ ꯚꯤ ꯏ
ꯑꯣ ꯑꯣ ꯑꯣ ꯑꯣ ꯑꯣ ꯑꯥ ꯑꯥ
ꯑꯗꯣ ꯀꯦꯕ ꯃꯅꯨꯡꯗꯀꯣ
ꯑꯥ
ꯀꯦꯞ ꯃꯅꯨꯡꯗ ꯁꯥ ꯀꯦꯞ ꯃꯅꯨꯡꯗ ꯁꯥ ꯀꯦꯖꯤ ꯌꯥꯡꯕꯁꯦ ꯌꯥꯡꯕ ꯈꯪꯉꯤꯀꯣ
ꯑꯥ